ꯍꯜꯂꯣ
ꯍꯜꯂꯣ
ꯍꯜꯂꯣ ꯇꯥꯕ꯭ꯔꯣ ꯇꯥꯏꯌꯦ ꯇꯥꯏꯌꯦ
ꯀꯩꯗꯧꯔ ꯂꯩꯒꯦ
ꯀꯩꯍꯥꯏꯕ
ꯀꯔꯤ ꯇꯧꯔꯒ ꯂꯩꯕ꯭ꯔꯥ ꯍꯥꯏꯕ
ꯐꯝꯃꯒꯂꯩꯌ‌ꯦꯗ
ꯑꯁ ꯂꯦꯞꯄꯣꯍꯦ ꯃꯔꯛ ꯃꯔꯛꯇ
ꯅꯪꯗꯤ
ꯑꯩ ꯂꯦꯞꯄꯒ ꯂꯥꯛꯑꯦ ꯍꯧꯖꯤꯛ ꯈꯔ ꯈꯔ ꯂꯦꯞ ꯄꯣ ꯐꯝꯕꯗꯣ ꯈꯣꯡꯅꯗ꯭ꯔꯣ ꯈꯣꯡꯅꯔꯛꯇ꯭ꯔꯣ
ꯀꯩꯁꯨ ꯇꯧꯗꯦꯗ
ꯏꯁ ꯃꯔꯥꯛ ꯃꯔꯥꯛꯇꯁꯨ ꯂꯦꯞꯀꯗꯕꯅꯦꯍꯦ ꯕꯣꯜ ꯁꯥꯟꯅꯕ ꯆꯠꯇꯣꯏꯔꯣ ꯉꯁꯤ ꯀꯥꯏ ꯍꯣꯔꯦꯟ
ꯍꯣꯔꯦꯟ ꯂꯧ ꯀꯨꯝꯒꯅꯤꯗ ꯏꯁꯤꯡ ꯌꯦꯡꯕ
ꯏꯁꯤꯡ ꯌꯦꯡꯒꯅꯨꯍꯦ ꯀꯔꯤ ꯇꯧꯅꯤꯡꯉꯥꯏ ꯏꯁꯤꯡꯗꯤ ꯌꯦꯡꯉꯒ ꯀꯩꯁꯨ ꯇꯧꯔꯣꯏ ꯑꯗꯨ
ꯂꯧ ꯃꯇꯝꯅꯤꯅ
ꯏꯁꯤꯡꯗꯣ ꯎꯝ ꯎꯝ ꯏꯁꯤꯡꯗ ꯂꯣꯏ ꯍꯥ ꯄꯥꯎ ꯄꯥꯎꯈꯣꯡ ꯆꯜꯂꯣꯏ ꯂꯧꯗ ꯅꯣꯏ ꯆꯪꯉꯣꯏ ꯃꯤꯇꯣꯞꯄ ꯂꯧꯗ ꯆꯪꯒꯅꯨ ꯏꯁꯤꯡꯗꯣ ꯐꯖꯅ ꯍꯥꯏꯌꯣ ꯑꯗꯨꯃꯥꯏꯅ
ꯅꯪ ꯋꯥꯅꯤꯉꯥꯏꯅꯦ ꯍꯥ
ꯇꯝꯄꯥꯛ ꯂꯧ ꯎꯗ꯭ꯔꯣ
ꯑꯁ ꯄꯔꯤ ꯑꯍꯨꯝꯅꯦꯍꯦ ꯎꯔꯤꯁꯦ
ꯌꯥꯝꯃꯤꯍꯦ ꯊꯕꯛ ꯌꯥꯝꯃꯝꯃꯅꯤ
ꯑꯁ ꯊꯕꯛ ꯌꯥꯝꯃꯦ ꯑꯁ ꯎꯝ ꯍꯞꯇꯥꯃꯨꯛ ꯂꯧ ꯆꯠꯂꯨꯕ ꯑꯁ ꯃꯩꯒꯤ ꯃꯥꯏꯒꯥꯁꯦ ꯌꯦꯡꯕ ꯌꯥꯗ꯭ꯔꯦ
ꯄꯨꯔꯥ ꯅꯦꯒ꯭ꯔꯣ ꯃꯥꯜꯂꯛꯇꯧꯔꯦ
ꯅꯣꯡ ꯆꯨꯔꯛꯏꯁꯤꯕꯨ ꯅꯦꯒ꯭ꯔꯣ ꯃꯥꯜꯂꯤ ꯀꯩꯒꯤꯅꯣ
ꯑꯦꯁꯤꯈꯣꯏꯔꯣꯝꯗ ꯅꯣꯡ ꯆꯨꯔꯛꯇꯦꯍꯦ
ꯅꯣꯡꯖꯨ ꯊꯥꯁꯤꯗ ꯅꯣꯡ ꯆꯨꯗꯦ ꯍꯥꯏꯁꯤꯗꯤ
ꯈꯣꯏꯔꯣꯝꯗ ꯅꯣꯡ ꯆꯨꯔꯛꯇꯦ ꯍꯧꯖꯤꯛꯐꯥꯎ
ꯑꯗꯨꯗꯤ ꯏꯁꯤꯡ ꯂꯩꯔꯝꯃꯣꯏꯅꯦ
ꯏꯁꯤꯡ ꯂꯩꯇꯦ ꯎꯝ ꯍꯥ
ꯏꯁꯤꯡ ꯅꯣꯡ ꯆꯨꯅꯅꯕ ꯀꯩꯅꯣ ꯀꯩꯅꯣ ꯇꯧꯔꯨꯕ꯭ꯔꯥꯅꯦ ꯄꯔꯊꯥꯅꯥ ꯇꯧꯕ꯭ꯔꯥꯅꯦ
ꯍꯪꯉꯣꯏ ꯍꯪꯉꯣꯏ ꯕꯨꯗꯤ ꯇꯧꯕꯤꯕꯅꯦ ꯀꯛ ꯃꯤ ꯑꯣꯏ ꯀꯥꯏꯗꯒꯤ ꯅꯣꯡꯉꯥꯜ ꯑꯥ ꯅꯨꯡꯊꯤꯟꯗ ꯇꯧꯕꯤꯕꯅꯤ ꯏꯚꯤ ꯏꯚꯤꯅꯤꯡꯗ ꯇꯧꯔꯒ ꯃꯤꯅ ꯂꯧꯈ꯭ꯔꯦ ꯑꯁ ꯀꯔꯥꯏꯗꯒꯤ ꯍꯪꯉꯣꯏꯁꯨ ꯆꯥꯎꯕꯅꯤꯅꯝ ꯃꯣꯔꯦ ꯍꯪꯉꯣꯏ ꯍꯥꯏꯕꯗꯣ ꯑꯗꯨ ꯇꯧꯕ ꯇꯧꯕꯤꯕꯅꯤꯅ
ꯋꯥꯏꯈꯨ ꯑꯃꯨꯛ ꯇꯧꯕꯅꯦ ꯑꯁ ꯋꯥꯏꯈꯨꯗꯨꯁꯨ ꯍꯨꯏꯅ ꯑꯃꯨꯛ ꯆꯥꯁꯜꯂꯝꯃꯦ ꯎꯄꯥꯏ ꯂꯩꯇꯦ
ꯂꯧ ꯂꯧꯍꯣꯟꯗꯤ ꯊꯥꯈ꯭ꯔꯥꯕꯣ ꯀꯃꯥꯏꯅ ꯇꯧꯒꯦ
ꯑꯁ ꯑ ꯂꯧ ꯂꯤꯡꯗꯦꯗ ꯄꯥꯝꯐꯦꯟ ꯍꯨꯟꯒꯗꯣꯏꯅꯤꯍꯦ ꯂꯧ ꯂꯤꯡꯕꯁꯤꯗ ꯋꯥꯅꯤꯉꯥꯏꯅꯤꯍꯦ ꯂꯧ ꯂꯤꯡꯕꯗꯣ
ꯑꯁ ꯑꯗꯨꯗꯤ ꯊꯦꯡꯉꯤꯅꯦ ꯄꯪꯐꯦꯟ ꯍꯨꯟꯒꯗꯕꯗꯤ
ꯑꯁ ꯍꯧꯖꯤꯛ ꯗꯤꯁꯦꯝꯕꯔ ꯌꯧꯔꯛꯇ꯭ꯔꯤ ꯉꯜꯂꯤꯗ ꯗꯤꯁꯦꯝꯕꯔ ꯌꯧꯔꯛꯑꯀꯥꯟ ꯂꯣꯏꯁꯟꯅꯗꯣꯏꯅꯦ
ꯊꯦꯡꯈ꯭ꯔꯦ ꯑꯩꯈꯣꯏꯗꯤ ꯂꯧ ꯂꯤꯡꯒ ꯗꯕꯅꯦ
ꯍꯤꯡ ꯅꯪ ꯂꯤꯡꯕ ꯍꯩꯕ꯭ꯔꯣ
ꯍꯩꯇꯦꯗ ꯅꯨꯄꯤꯁꯤꯡ ꯂꯤꯡꯒꯗꯕꯅꯤ ꯀꯩꯅꯣ ꯅꯨꯄꯥꯒꯤ ꯊ ꯕꯛ ꯅꯨꯄꯤꯒꯤ
ꯅꯪ ꯅꯪ ꯅꯪ ꯅꯪꯗꯣ ꯅꯨꯞ ꯅꯪꯗꯣ ꯍꯣꯝ ꯍꯣꯝꯃꯣ ꯅꯠꯇ꯭ꯔꯣ ꯍꯣꯝꯃꯣ ꯅꯠꯇ꯭ꯔꯣ ꯅꯪꯗꯣ ꯍꯣꯃꯣꯗꯤ ꯂꯧ ꯂꯤꯡꯒꯗꯕꯅꯦ ꯏꯁ ꯅꯇꯨꯅ ꯉꯝꯃꯒ ꯏꯁ ꯅꯇꯨꯅ ꯉꯝꯃꯒ ꯇꯨꯠ ꯅꯪ ꯅꯪ ꯅꯠꯇ꯭ꯔꯣ ꯅꯍꯥꯟ ꯅꯪ ꯅꯠꯇꯨꯒꯤ ꯐꯤ ꯁꯨꯔꯤꯗꯣ
ꯅꯪ ꯑꯣꯏꯔꯝꯒꯅꯤꯗ ꯑꯩꯗꯤ ꯏꯇꯨ ꯏꯇꯨ ꯏꯇꯨꯅ ꯂꯣꯏ ꯇꯧꯋꯦ
ꯢꯁ ꯀꯥꯏꯗꯒꯤ ꯃꯤ ꯃꯃꯥꯟꯗ ꯅꯨꯄꯥ ꯊꯣꯛꯑꯒ
ꯀꯣꯏ ꯆꯠꯂꯤꯗꯣ ꯅꯪ ꯅꯠꯇ꯭ꯔꯣꯕ ꯅꯨꯄꯤ ꯃꯔꯛꯇ
ꯢꯁ ꯀꯣꯏ ꯑꯩꯗꯤ ꯂꯩꯀꯥꯏ ꯂꯩꯀꯥꯏꯒꯤ ꯂꯩꯁꯥꯕꯤꯁꯤꯅ ꯂꯥꯛꯑꯒ ꯉꯁꯤ ꯅꯪ ꯀꯔꯤ ꯈꯣꯡꯒ꯭ꯔꯥꯎ ꯂꯩꯕ꯭ꯔꯥ ꯅꯪ ꯁꯨꯅꯤꯡꯉꯥꯏ ꯀꯔꯤ ꯇꯧꯕꯤꯌꯣꯔꯥ ꯑꯩꯈꯣꯏ ꯂꯥꯛ ꯇꯣꯏꯅꯦ ꯑꯩꯉꯣꯟꯗꯗꯤ ꯑꯁ ꯑꯩꯅ ꯐꯣꯟ ꯑꯃꯔꯛ ꯇꯧꯔꯕ ꯑꯁ ꯄꯥꯏꯈꯠꯂꯣꯏ ꯃꯣꯏ ꯃꯤꯁꯀꯣꯠ ꯑꯃꯗ ꯇ꯭ꯔꯨꯠ ꯑꯃ ꯇꯧꯈ꯭ꯔꯕ ꯑꯁ ꯃꯣꯏꯗ ꯂꯥꯛꯑꯅꯤ ꯑꯁ ꯀꯔꯤ ꯇꯧꯅꯤꯡꯉꯥꯏ ꯂꯩꯏꯕ꯭ꯔꯥ ꯑꯁ ꯐꯤ ꯀꯥꯌꯥꯃꯨꯛ ꯂꯩꯕ꯭ꯔꯥ ꯍꯥꯏꯔꯛꯇꯣꯏꯅꯤ ꯃꯣꯏꯅ ꯅꯪ ꯅꯠꯇ꯭ꯔꯣ ꯅꯍꯥꯟ ꯅꯪ ꯅꯇꯨ ꯅꯇꯨꯒꯤ ꯐꯤ ꯁꯨꯔꯤꯗꯣ
ꯅꯪ ꯑꯣꯏꯔꯝꯒꯅꯤ ꯅꯪ ꯐꯅꯦꯛ ꯂꯧꯕ ꯆꯠꯂꯦ ꯍꯥꯏꯗꯨꯗꯤ
ꯅꯨꯄꯥ ꯃꯔꯛꯇꯗꯤ ꯌꯥꯝꯅ ꯄꯣꯁ ꯇꯧꯔꯒ ꯌꯨꯝꯗꯅ ꯑꯁ ꯅꯪ ꯅꯥꯇꯨ ꯎꯔꯗꯤ ꯀꯩꯅꯣ ꯎꯝ ꯂꯗꯣꯝꯕꯨ ꯃꯤꯅ ꯐꯨꯕꯤꯒꯨꯝ ꯆꯩꯥꯕꯤꯒꯨꯝ ꯇꯧꯕꯗꯣ ꯆꯦꯟꯕꯗꯣ
ꯑꯩꯉꯣꯟ ꯑꯩꯗꯤ ꯑꯗꯨꯃꯥꯏ
ꯃꯔꯛ ꯃꯔꯛꯇ ꯃꯔꯛ ꯃꯔꯛꯇ ꯅꯪꯁꯨ ꯈꯔ ꯈꯔ ꯉꯝꯃꯣꯍꯦ ꯅꯪ ꯅꯨꯄꯤꯕꯨꯗꯤ ꯀꯔꯤꯅꯣ ꯅꯪ ꯅꯨꯄꯤꯗꯣ ꯌꯥꯝ ꯁꯥꯊꯤꯕ ꯃꯥꯜꯂꯦ ꯅꯪ ꯉꯝꯃꯤꯗꯣ
ꯑꯦ ꯅꯨꯄꯤꯗꯤ ꯀꯩꯁꯨ ꯇꯧꯕ ꯉꯝꯗꯦ ꯑꯩꯗꯤ ꯑꯁ ꯄꯨꯂꯞ ꯇꯧꯕꯅꯦꯍꯦ ꯅꯨꯄꯤꯅ ꯑꯩꯗꯤ ꯀꯩꯅꯣ ꯂꯥꯏꯒ ꯆꯞ ꯃꯥꯟꯅꯕꯅꯤ ꯅꯨꯄꯤꯅ ꯁꯦꯕꯥ ꯇꯧꯕꯒꯤ ꯆꯥꯡꯗꯤ
ꯁꯦꯕꯥꯗꯤ ꯈꯪ ꯅꯍꯥꯟ ꯑꯩ ꯅꯪ ꯇꯨꯅ ꯅꯪꯕꯨ ꯆꯩꯔꯤꯗꯨ ꯎꯔꯀꯥꯟꯗ ꯑꯁ
ꯅꯨꯡꯁꯤꯕꯥꯎ ꯅꯨꯡꯁꯤꯕꯅꯦꯍꯦ ꯅꯪꯗꯣ ꯑꯁ ꯑꯁ ꯃꯥꯁꯦ ꯑꯗꯨꯃꯥꯏꯅ ꯇꯧꯔ ꯂꯩ ꯂꯩꯔꯥ ꯂꯩꯕ ꯑꯣꯏꯔꯝꯃꯦ ꯑꯁ ꯅꯨꯡꯉꯥꯏ ꯇꯦ ꯍꯥꯏꯅ ꯃꯔꯛ ꯃꯔꯛꯇ ꯅꯪ ꯅꯨꯄꯤꯕꯨ ꯉꯝꯃꯣꯍꯦ
ꯑꯩꯗꯤ ꯅꯨꯄꯤꯕꯨ ꯉꯝꯃꯤꯅꯦ ꯅꯪ ꯍꯥꯟꯅ ꯉꯝ ꯈ꯭ꯔꯣꯅꯦꯍꯦ ꯅꯨꯄꯥ ꯈꯔ ꯊꯣꯛꯑꯣ ꯅꯪꯗꯤ ꯊꯛꯀꯣꯏꯅꯈꯣꯏ ꯊꯦꯛꯀꯣꯏꯅꯈꯣꯏ ꯑꯗꯨꯝ ꯆꯠꯂꯤ ꯆꯔꯁ ꯆꯠꯂꯁꯨ ꯅꯪ ꯑꯗꯨꯝ ꯆꯠꯂꯤ ꯍꯥꯏꯅꯦ ꯅꯣꯏꯒꯤ ꯈꯨꯟꯁꯤꯡꯅ ꯍꯥꯏꯅꯦ ꯈꯨꯟꯒꯤ ꯃꯤꯁꯤꯡꯅ
ꯑꯦꯁ
ꯅꯨꯄꯤ ꯃꯔꯛꯇ ꯆꯠꯂꯤ ꯆꯥꯕ ꯊꯛꯄ ꯅꯨ ꯅꯨꯄꯤ ꯉꯥꯛꯇ ꯇꯤꯟꯅꯩ ꯍꯥꯏꯗ
ꯑꯦ ꯇꯤꯟ ꯇꯤꯟꯅꯕꯕꯨ ꯇꯔ ꯇꯧꯔꯛꯑꯗꯤ ꯃꯣꯏꯅ ꯊꯕꯛ ꯇꯧꯅꯤꯡꯉꯥꯏ ꯂꯥꯛꯑꯅꯤ ꯊꯕꯛ ꯇꯧꯕ ꯂꯣꯏꯔꯗꯤ ꯌꯨꯝ ꯃꯌꯨꯝ ꯃꯌꯨꯝꯗ ꯑꯗꯨꯝ ꯍꯟꯅꯈ꯭ꯔꯅꯤ ꯑꯁꯤꯅꯤꯗ ꯇꯤꯟꯅꯕ ꯍꯥꯏꯕꯕꯨ ꯑꯩꯗꯤ ꯇꯤꯟꯅꯗꯦꯗ ꯑꯩ ꯅꯨꯄꯤꯁꯦ ꯀꯥꯟꯅꯗꯕ ꯄꯣꯠꯅꯤꯅ
ꯌꯥꯡ
ꯅꯣꯏ ꯂꯧꯗꯣ ꯅꯣꯏ ꯅꯣꯏ ꯅꯣꯏꯒꯤ ꯂꯧꯗꯣ ꯀꯌꯥꯃꯨꯛ ꯆꯥꯎꯕ꯭ꯔꯥ
ꯁꯪꯉꯝꯅꯤꯗ ꯑꯩꯈꯣꯏꯒꯤꯗꯤ
ꯁꯪꯉꯝ ꯁꯪꯉꯝꯁꯦ ꯌꯥꯝ ꯆꯥꯎꯔꯦ ꯀꯩꯅꯣ
ꯎꯝ ꯎꯝ ꯈꯔꯗꯤ ꯆꯥꯎꯋꯦꯍꯦ ꯑꯁ ꯉꯝꯗꯦꯅꯦꯍꯦ
ꯑꯦꯁ ꯀꯔꯤꯒꯤ ꯉꯝꯗꯥꯕ ꯊꯔꯣꯏꯒꯨꯝꯕꯗꯤ ꯂꯩꯇ꯭ꯔꯣ
ꯊꯔꯣꯏ ꯂꯩꯌꯦ ꯉꯥꯁꯨ ꯂꯩꯌꯦ ꯂꯨ ꯊꯥꯛꯏꯅꯦ ꯀꯩꯅꯣ
ꯍꯥꯥ
ꯂꯨ ꯊꯥꯏꯅꯦꯕ ꯂꯨ ꯊꯥꯔꯒ ꯂꯩꯕꯅꯦꯕ
ꯑꯣ
ꯉꯥꯁꯨ ꯌꯥꯝ ꯆꯪꯉꯦ
ꯑꯁ ꯌꯥꯏꯔꯒ ꯈꯔ ꯈꯔ ꯊꯥꯕꯤꯔꯛꯑꯣ ꯑꯩꯈꯣꯏꯔꯣꯝꯗꯁꯨ
ꯍꯣꯏ ꯍꯌꯦꯡ ꯅꯣꯡ ꯆꯨꯔꯗꯤꯀꯣ ꯉꯥ ꯆꯪꯉꯦꯕ ꯑꯗꯨꯗ ꯊꯥꯔꯛꯀꯦ ꯅꯪ ꯉꯥ ꯆꯥꯕ ꯍꯩꯕ꯭ꯔꯅꯦ
ꯏꯁ ꯉꯥ
ꯀꯩꯅꯣ ꯕꯖꯥꯔꯒꯤ ꯉꯥꯗꯤ ꯆꯥꯕ ꯍꯩꯇꯦ ꯁꯤ ꯂꯧꯒꯤꯗꯤ ꯆꯥꯕ ꯍꯩꯌꯦ ꯂꯧꯕꯨꯛꯀꯤ ꯉꯥꯗꯤ ꯇꯨꯔꯦꯟꯒꯤ ꯉꯥꯗꯤ ꯆꯥꯕ ꯍꯩꯌꯦ
ꯐꯖꯗꯦꯗꯥ ꯍꯩꯔꯝꯃꯣꯏꯗ
ꯑꯁꯤꯁ ꯕꯖꯥꯔꯒꯤꯗꯤ ꯁꯔꯨ ꯉꯥꯒꯤ ꯁꯔꯨ ꯌꯥꯝꯕꯅꯤꯅ ꯑꯁ ꯆꯥꯅꯤꯡꯗꯦ ꯑꯁꯤ ꯂꯧꯕꯨꯛꯒꯤꯗꯤ ꯈꯔ ꯄꯤꯛ ꯉꯥꯗꯣ ꯈꯔ ꯄꯤꯛꯄꯅꯤꯅꯀꯣ
ꯑꯥ
ꯍꯥꯎꯏ
ꯅꯨꯄꯤꯒꯤ ꯇꯥꯏꯞ ꯆꯠꯄꯕꯁꯤ ꯅꯪꯅ ꯉꯥ ꯆꯥꯕ ꯍꯩꯔꯗꯤ ꯁꯔꯨ ꯊꯤꯟꯒꯅꯤ ꯅ ꯀꯤꯔꯝꯒꯅꯤꯗ
ꯑꯩꯗꯤ ꯒꯨꯟꯗꯥꯅꯦ ꯍꯦ ꯀꯣꯛꯅꯦ ꯈꯨꯟꯒꯤ ꯗꯥꯀꯨꯅꯦ ꯈꯨꯟ ꯉꯥꯛꯄ ꯃꯤꯅꯦ ꯑꯩꯗꯤ
ꯑꯁ ꯊꯥꯖꯔꯝꯗꯦꯕꯨ ꯊꯥꯖꯗꯦꯕꯨ ꯊꯥꯖꯅꯤꯡꯉꯥꯏ ꯋꯥꯠꯂꯤꯕ
ꯑꯩꯗꯤ ꯍꯦꯔꯣꯅꯦ ꯑꯁ ꯅꯍꯥꯟ ꯐꯤꯂꯝ ꯅꯍꯥꯟ ꯐꯤꯂꯝ ꯀꯨꯝꯅꯤꯡꯉꯥꯏ ꯃꯤ ꯑꯃꯗꯤꯀꯣ ꯑꯃꯗꯤ ꯀꯧꯔꯛꯄꯅꯦ ꯁꯥꯔ ꯖꯀꯟꯇꯥꯗꯣ ꯑꯁ ꯂꯛ ꯑꯥꯅꯤ ꯄꯤꯒꯦ ꯍꯌꯦ ꯅꯣꯡꯃꯗ ꯁꯨꯇꯤꯡ ꯑꯃꯗꯪ ꯆꯠꯄꯗ ꯎ ꯑꯁ ꯑꯗꯨꯗꯤ ꯌꯥꯝꯃꯟꯗꯦ ꯂꯥꯛ ꯃꯉꯥ ꯄꯤꯌꯣ ꯍꯥꯏꯕ
ꯑ ꯑꯩ ꯑꯩꯈꯣꯏꯔꯣꯝꯗ ꯂꯥꯛꯑꯣ ꯍꯦꯔꯣ ꯍꯦꯔꯣꯕꯨꯗꯤ ꯂꯩꯇꯦ ꯑꯗꯣ ꯚꯦꯠꯀꯨꯝꯕ ꯍꯣꯃꯣꯒꯤ ꯔꯣꯜꯒꯨꯝꯕ ꯂꯩꯌꯦ
ꯂꯩꯕ꯭ꯔꯥ ꯅꯪ ꯕꯦꯠ ꯀꯨꯝꯕ ꯌꯥꯗꯧ ꯃꯥꯜꯂꯤꯅꯦ ꯑꯁ ꯍꯣꯃꯣ ꯅꯪꯗꯤ ꯍꯣꯃꯣ ꯍꯣꯃꯣꯒꯤ ꯇꯥꯏꯞꯇ ꯃꯣꯏꯒꯤ ꯔꯣꯜꯗ ꯂꯧꯑꯣ ꯍꯣꯃꯣ ꯑꯣꯏꯅ ꯁꯥꯗ
ꯑꯗꯨꯕꯨꯗꯤ ꯍꯣꯃꯣꯒꯤ ꯔꯣꯜꯗꯤ ꯂꯩꯇꯦ ꯑꯩꯒꯤꯗꯤ ꯍꯦꯔꯣꯒꯤ ꯔꯣꯜꯗ ꯊꯝꯒꯅꯦꯕꯀꯣ
ꯑꯗꯨꯅ ꯅꯪꯅ ꯍꯣꯃꯣꯒꯤ ꯍꯣꯃꯣꯒꯤ ꯍꯣꯃꯣꯒꯤ ꯔꯣꯜꯁꯤ ꯂꯩ ꯂꯩꯇꯕ ꯅꯪ ꯑꯣꯏꯅ ꯂꯥꯛꯑꯣꯅ ꯇꯧꯕꯔꯤꯅꯦ
ꯍꯦꯔꯣꯗꯤ ꯅꯪ ꯁꯥꯕ ꯌꯥꯔꯣꯏꯍꯦ ꯀꯥꯏꯗꯒꯤ ꯌꯨꯝ ꯌꯥꯎꯔꯒ ꯅꯪꯅ ꯇꯨꯅ ꯄꯨꯔꯥ ꯉꯝꯃ ꯂꯩꯔꯝꯃꯒ ꯍꯥꯏ ꯀꯗꯒꯤ
ꯑꯩꯈꯣꯏꯒꯨꯝꯅ ꯈꯔ ꯀꯟꯕ ꯈꯣꯠꯄ ꯑꯩꯈꯣꯏꯅ ꯍꯤꯔꯣ ꯁꯥꯒꯗꯕꯅꯤ
ꯍꯣꯏꯅꯦ ꯍꯟꯅ ꯁꯥꯏ ꯍꯦꯔꯣꯗ ꯁꯥꯍꯜꯂꯒꯅꯦ ꯑꯩ ꯍꯦꯔꯣ ꯀꯨꯝꯃꯒꯤꯅꯦ ꯂꯥꯛꯑꯣꯅꯦ ꯅꯨꯄꯤ ꯊꯨꯡꯅꯗꯕꯒꯨꯝꯕ
ꯏꯁ ꯍꯧꯖꯤꯛ ꯍꯧꯖꯤꯛꯀꯥꯟꯗꯤ ꯁꯥ ꯍꯦꯔꯣꯒꯤ ꯁꯥꯥꯏ ꯍꯦꯔꯣꯒꯤꯅ ꯅꯨꯄꯤ ꯌꯥꯝꯃꯗꯣꯏꯅꯦ ꯍꯦꯔꯣꯒꯤꯗꯤ ꯑꯃꯈꯛꯇꯪ ꯊꯝꯗꯣꯏꯅꯦ ꯁꯥ ꯍꯦꯔꯣꯅ ꯑꯁꯤ ꯑꯃꯃꯨꯛ ꯄꯥꯅꯥ ꯑꯃꯃꯨꯛ ꯄꯥꯅꯥ ꯑꯃꯃꯨꯛ ꯄꯅꯥ ꯑꯗꯨꯃꯥꯏꯅ ꯇꯧꯔꯗꯣꯏꯅꯦ
ꯍꯧꯖꯤꯛꯀꯥꯟꯗꯤ
ꯍꯦꯔꯣꯒꯤꯗꯤ ꯑꯩ ꯁꯥꯔꯅꯦꯕꯀꯣ ꯂꯥꯛꯑꯣ ꯀꯣ
ꯍꯥ ꯀꯔꯤ ꯍꯥꯏꯕ
ꯁꯥꯏ ꯍꯦꯔꯣ ꯁꯥꯅꯤꯡꯉꯥꯏ ꯂꯥꯛꯑꯣ ꯐꯤꯂꯝ ꯁꯤꯁꯇꯔ ꯇꯧꯅꯤꯡꯉꯥꯏꯀꯣ ꯂꯥꯛ ꯑꯃ ꯑꯅꯤ ꯄꯨꯔꯛꯒ ꯂꯥꯛꯑꯣ ꯑꯩ ꯑꯩꯉꯣꯟꯗ
ꯏꯁ ꯀꯥꯏꯗ ꯏꯁꯗꯤ ꯌꯥꯗꯔꯦꯍꯦ ꯑꯩ ꯅꯍꯥꯟ ꯃꯣꯏ ꯂꯥꯛ ꯑꯅꯤ ꯄꯤꯒꯦ ꯍꯥꯏꯕꯅꯤ ꯅꯣꯡ ꯁꯨꯇꯤꯡ ꯑꯃꯇꯪꯗ ꯑꯩꯅ ꯑꯗꯨ ꯆꯠꯅꯤꯡꯗꯦ ꯈꯔ ꯌꯥꯝꯍꯜꯂꯣ ꯍꯥꯏꯕꯗꯒꯤ ꯃꯣꯏ ꯍꯧꯖꯤꯛ ꯄꯦꯟꯗꯤꯡ ꯂꯩꯕꯅꯤ ꯁꯣꯝꯗꯁꯨ ꯑꯃ ꯀꯧꯔꯒ ꯂꯩꯌꯦ ꯍꯣꯔꯦꯟ ꯑꯃꯨꯛ ꯄ꯭ꯔꯣꯒ꯭ꯔꯥꯝ ꯑꯃ ꯂꯩꯅꯦ ꯑꯁꯨ ꯇꯤꯡꯖꯅꯤꯡꯉꯥꯏ
ꯑꯣ ꯐꯔꯦ ꯐꯔꯦ
ꯍꯣꯏ ꯍꯣꯏ ꯌꯥꯎꯅꯤꯡꯗꯦ
ꯎꯝ
ꯍꯣꯃ‌ꯣ ꯅꯤꯅ ꯅꯪꯅ ꯇꯣ ꯃꯅꯥꯛꯇ ꯑꯗꯨꯝ ꯂꯩꯔꯅꯤ ꯅꯪ
ꯑꯗꯨꯗꯤ ꯍꯣꯔꯦꯟꯟ ꯇꯧꯔꯣꯑꯒꯦꯀꯣ
ꯅ ꯊꯤ ꯅꯪ ꯉꯝꯃꯦ ꯍꯣꯏ ꯍꯣꯏ ꯎꯝ
ꯊꯝꯃꯦ ꯊꯝꯃꯦ
ꯍꯣꯏ ꯍꯣꯏ